ꯑꯥꯕ꯭ꯔꯣ
ꯇꯥꯏꯌꯦ ꯅꯪꯗꯤ
ꯎꯝ ꯇꯥꯔꯕꯣ
ꯍꯣꯏ ꯇꯥꯏ ꯇꯥꯏ ꯇꯥꯗꯕꯣ ꯑꯩ ꯃꯈꯣꯜ
ꯀꯩꯗꯧꯃꯤꯅꯣ
ꯋꯥ ꯀꯟꯅ ꯉꯥꯡꯒꯗꯧ ꯃꯥꯜꯂꯦ ꯑꯗꯨꯗꯤ ꯑꯩꯁꯦ
ꯇꯞꯅ ꯉꯥꯡꯉꯨ ꯍꯥꯏꯔꯣ ꯑꯗꯨꯗꯤ
ꯅꯠꯇꯦ ꯑꯩ ꯃꯈꯣꯟ ꯇꯥꯗ꯭ꯔꯗꯤ ꯍꯥꯏꯕ ꯋꯥꯟꯗ
ꯎꯝ
ꯀꯩꯗꯧꯔꯤꯅꯣ ꯇꯥꯕ꯭ꯔꯣ ꯍꯜꯂꯣ ꯍꯜꯂꯣ ꯇꯥꯕ꯭ꯔꯣ ꯅꯪ ꯃꯈꯣꯟ ꯇꯥꯗꯦꯅꯦ
ꯇꯥ
ꯑꯣ ꯍꯣ ꯍꯣꯟ ꯈꯤꯇꯪ ꯇꯥꯏ ꯋꯥ ꯀꯩꯗꯧꯔꯤꯅꯣ
ꯇꯥꯔꯕꯣ
ꯍꯣꯏ ꯇꯥꯔꯦ ꯇꯥꯔꯦ
ꯇꯥꯔ
ꯑꯩ ꯃꯈꯣꯟꯗꯤ ꯑꯩ ꯃꯈꯣꯟ ꯇꯥꯏꯌꯦꯀꯣ
ꯎꯝ ꯃꯈꯣꯟ ꯌꯥꯝ ꯇꯞꯄꯦ ꯑꯗꯨꯒꯤꯅꯤ
ꯑꯣ ꯌꯥꯏꯀꯣ ꯑ ꯁꯦꯝꯕꯤꯒꯦ
ꯀꯩ ꯆꯥꯔꯕꯣ
ꯀꯔꯤ ꯍꯥꯏꯕ
ꯆꯥꯛ ꯆꯥꯔꯕꯣ
ꯍꯣꯏ ꯉꯁꯥꯏ ꯆꯥꯔꯦ ꯅꯪꯗꯤ
ꯑꯩꯁꯨ ꯆꯥꯔꯦ ꯀꯩ ꯏꯟꯁꯥꯡ ꯆꯥꯒꯦ
ꯑꯩ ꯀꯔꯤ ꯎꯁꯣꯏ ꯍꯥꯏꯕ꯭ꯔꯥ
ꯑꯥ ꯎꯁꯣꯏ
ꯑꯧ ꯎꯁꯣꯏ ꯆꯥꯕ꯭ꯔꯥ ꯅꯪꯁꯨ
ꯎꯝ ꯑꯩꯕꯨꯗꯤ ꯍꯋꯥꯏ ꯆꯥꯏ
ꯑꯣ ꯑꯣ ꯎꯁꯣ-ꯎꯁꯣꯏ ꯅꯪ ꯄꯥꯝꯕ꯭ꯔꯥ ꯄꯥꯝꯗꯕ꯭ꯔꯥ
ꯎꯝ ꯍꯋꯥꯏ ꯑꯗꯨꯝ ꯄꯤꯌꯦ ꯑꯈꯣꯏꯒꯤ
ꯑꯧꯋꯣ ꯀꯩꯗꯧꯔꯤꯅꯣ ꯍꯧꯖꯤꯛ
ꯑꯗꯨꯅ ꯑꯗꯨꯝ ꯆꯥꯏ
ꯍꯥ ꯇꯥꯕ꯭ꯔꯥ
ꯑꯥ
ꯀꯗꯧꯔꯤꯅ
ꯃꯈꯣꯟꯁꯦ ꯌꯥꯝ ꯄꯤꯛꯑꯦ ꯇꯥꯕꯗ
ꯇꯥꯕ꯭ꯔꯣ ꯑꯗꯨꯝ ꯄꯤꯛꯂꯤꯕ꯭ꯔꯥ
ꯑꯥ ꯌꯥꯔꯦ ꯌꯥꯔꯦ
ꯌꯥꯔꯕ
ꯎꯝ
ꯑꯣ ꯀꯩꯗꯧꯔꯤꯅꯣ ꯅꯪ ꯍꯧꯖꯤꯛꯇꯤ
ꯍꯧꯖꯤꯛꯇꯤ ꯋꯥꯔꯤ ꯁꯥꯟꯅꯔꯤꯁꯤꯅꯤ ꯅꯪꯒ
ꯁꯦꯁ ꯁꯥꯕ꯭ꯔꯣ
ꯁꯥꯏ ꯁꯥꯏꯌꯦ ꯅꯣꯡ ꯃꯪꯉꯒꯥ ꯇꯥꯗꯕꯒꯤ ꯑꯗꯨꯝ ꯁꯥꯏ
ꯍꯣꯏ ꯍꯣꯏ ꯅꯣꯡꯃꯥꯡ ꯁꯥꯕꯅꯤ ꯑꯗꯨꯅ ꯍꯦꯟꯅ
ꯎꯝ ꯇꯥꯒꯔ
ꯍꯣꯏ ꯍꯣꯏ
ꯑꯗꯨꯁꯨ ꯅꯠꯇꯕꯅꯤꯅ
ꯎꯝ ꯃꯥꯅꯦ ꯃꯥꯅꯦ ꯅꯣꯏꯁꯦ
ꯎꯝ
ꯅꯣꯏ ꯍꯣꯁꯇꯦꯜꯁꯤ ꯎꯝ ꯑꯥ ꯅꯣꯏꯒꯤ ꯃꯤꯜꯖꯦ ꯀꯌꯥꯒꯨꯝꯕ ꯅꯨꯃꯤꯠꯇ ꯁꯨꯕ꯭ꯔꯥ ꯑꯅꯤꯔ ꯑꯍꯨꯝ
ꯍꯥꯥ
ꯅꯣꯏ ꯆꯥꯛ ꯀꯌꯥꯔꯛ ꯆꯥꯏ ꯍꯣꯁꯇꯦꯜꯗ
ꯆꯥꯛ ꯑꯅꯤꯔꯛ ꯄꯤꯌꯦ
ꯑꯌꯨꯛꯀ ꯅꯨꯡꯗꯥꯡ
ꯑꯌꯨꯛ ꯑꯃ ꯅꯨꯃꯤꯗꯥꯡ ꯑꯃ ꯑꯇꯩ ꯑꯍꯦꯟꯕ ꯄꯤꯗꯦ
ꯑꯣ
ꯎꯝ
ꯑꯗꯣ ꯅꯨꯃꯤꯠ ꯅꯨꯃꯤꯠꯀꯤ ꯏꯁꯄꯤꯁꯤꯑꯦꯜ ꯂꯩꯕ꯭ꯔꯥ
ꯂꯩꯌꯦ ꯏꯁꯄꯤꯁꯦꯜ ꯑꯣꯏ ꯍꯥꯏꯔꯁꯨ ꯊꯣꯡꯕꯗꯣ ꯍꯥꯎꯇꯔꯃꯤꯅ ꯍꯥꯎꯇꯦꯗ
ꯍꯣꯏ ꯍꯣꯏ ꯑꯗꯨ ꯀꯔꯤ ꯀꯔꯤ ꯏꯁꯄꯦꯁꯤꯑꯦꯜꯒꯨꯝꯕ ꯄꯤꯕ꯭ꯔꯥ
ꯎꯝ ꯅꯤꯡꯊꯧꯀꯥꯕ ꯅꯨꯃꯤꯠꯇꯅ ꯌꯦꯔꯨꯝ ꯄꯤꯌꯦ ꯌꯦꯔꯨꯝ ꯑꯐꯨꯠꯄ ꯅꯠꯇ꯭ꯔꯒ ꯌꯦꯔꯨꯝ ꯑꯊꯣꯡꯕ ꯑꯗꯨꯒ ꯋꯦꯅꯦꯁꯗꯦꯗꯅ ꯑꯃꯨꯛ ꯉꯥ ꯄꯤꯌꯦ ꯑꯗꯨꯒ ꯐ꯭ꯔꯥꯏꯗꯦꯗꯅ ꯌꯦꯟ ꯄꯤꯕ ꯑꯗꯨꯃꯥꯏꯅ ꯇꯧꯋꯦ
ꯑꯣ ꯃꯃꯟꯗꯤ ꯀꯌꯥꯔꯣ ꯍꯣꯁꯇꯦꯜꯒꯤꯗꯤ ꯇꯥꯕ꯭ꯔꯣ
ꯃꯃꯜꯗꯤ ꯌꯥꯝꯗꯦ
ꯎꯝ
ꯂꯤꯁꯤꯡ ꯑꯃꯒ ꯆꯥꯇ꯭ꯔꯦꯠ ꯑꯣꯏꯌꯦ ꯊꯥꯒꯤ ꯀꯩꯁꯨ ꯌꯥꯝꯕ ꯅꯠꯇꯦ
ꯑꯗꯨꯝ ꯅꯣꯏꯒꯤꯗꯣ
ꯄ꯭ꯔꯥꯏꯕꯦꯠꯔꯥ ꯒꯣꯕꯔꯃꯦꯟꯒꯤ ꯑꯣꯏꯔꯝꯅꯤꯀꯣ
ꯍꯥꯥ
ꯒꯣꯕꯔꯃꯦꯟꯒꯤ ꯑꯣꯏꯔꯝꯃꯅꯤꯀꯣ
ꯑꯥ ꯃꯥꯅꯦ ꯃꯣꯏꯒꯤ ꯑꯣꯏꯕꯒꯤ ꯑꯗꯨꯒꯤꯁꯨꯅꯦꯗ ꯆꯥꯛ ꯌꯦꯟꯁꯥꯡ ꯍꯥꯎ ꯇꯕ ꯈꯣꯠꯇꯕ ꯄꯩꯁꯥꯗꯣ ꯌꯥꯝ ꯄꯤꯗ꯭ꯔꯅꯤꯅ ꯂꯥꯏꯊꯣꯛ ꯈꯣꯠꯇꯣꯛ ꯇꯧꯋꯦ
ꯃꯥꯅꯦ ꯔꯤꯁꯤꯗꯦꯟꯁꯤꯌꯦꯜꯒꯤ ꯑꯣꯏꯕꯒꯤꯔꯥ
ꯎꯝ ꯎꯝ ꯎꯝ ꯍꯣꯏ ꯑꯗꯨꯃꯥꯏꯅ ꯃꯛꯇꯤ ꯅꯠꯇꯦꯍꯦ ꯑꯗꯨꯃꯥꯏꯅ ꯍꯥꯏꯔꯁꯨ ꯌꯥꯏ
ꯑꯣ
ꯎꯝ
ꯉꯁꯥꯏꯗꯤ ꯀꯩꯗꯧꯔꯤꯅꯣ ꯊꯕꯛ ꯆꯠꯄ꯭ꯔꯥ ꯅꯣꯡ ꯇꯥꯕꯔꯣ ꯑꯗꯣꯝꯗ ꯅꯣꯡ ꯇꯥꯗꯦ
ꯎꯨ ꯑꯁ ꯉꯁꯥꯏ ꯆꯥꯛꯆꯥ ꯇꯣꯛꯑꯦꯕꯀꯣ ꯆꯥꯛꯆꯥ ꯇꯣꯛꯑꯒ ꯎꯝ ꯑꯩꯈꯣꯏ ꯑꯝ ꯂꯩꯕ ꯃꯅꯤꯡꯗ ꯍꯩꯅꯧ ꯄꯥꯝꯕꯤ ꯃꯌꯥꯝ ꯄꯥꯜꯂꯦꯕ ꯍꯦꯛꯎꯕꯅꯦ ꯆ ꯍꯥꯎꯋꯦ ꯌꯥꯝ
ꯑꯩꯁꯨ ꯆꯥꯅꯤꯡꯉꯤ ꯃꯨꯟꯕ ꯍꯧꯔꯕ
ꯆꯥꯎꯔꯒ ꯇꯤꯟꯁꯨ ꯆꯥꯗꯦ
ꯆꯗꯦ ꯎ ꯐꯩꯀꯣ ꯍꯥꯎꯔꯝꯅꯤ
ꯍꯥꯎꯋꯦ ꯌꯥꯝ
ꯇꯝꯄꯛꯀꯤ ꯍꯩꯩꯅꯧꯗꯤ ꯊꯨꯝꯕꯅꯤꯀꯣ
ꯎꯝ ꯊꯨꯝꯃꯦ ꯍꯥꯑꯣꯏ
ꯎꯝ ꯗꯦꯁꯀꯤꯗꯤ ꯍꯥꯎꯇꯦꯗꯀꯣ
ꯗꯦꯖꯀꯤꯗꯤ ꯍꯥꯎꯇꯗꯣ ꯑꯗꯣ ꯍ ꯀꯦ ꯀꯁꯨ ꯁꯤꯖꯤꯟꯅꯩꯗꯅ
ꯎꯝ ꯎꯝ
ꯑꯗꯨꯒꯤ ꯍꯥꯎꯠ ꯇꯦ
ꯎꯝ ꯃꯥꯅꯦ ꯑꯩꯁꯨ ꯍꯩꯩꯅꯎ ꯌꯥꯝ ꯄꯥꯝꯃꯤꯟꯅꯦ
ꯎꯝ ꯆꯤꯡꯗꯗꯤ ꯆꯤꯡꯗꯁꯨ ꯌꯥꯝ ꯄꯥꯜꯂꯝꯅꯤ ꯄꯥꯟꯗꯕ꯭ꯔꯣ
ꯑꯩꯈꯣꯏꯗꯗꯤ ꯄꯥꯜꯂꯁꯨ ꯅꯣꯡ ꯇꯥꯃꯟꯕꯒꯤꯀꯣ ꯈꯔ ꯍꯥꯎꯗ꯭ꯔꯦ ꯑꯗꯨꯒ ꯑꯃꯨꯛ ꯇꯤꯟꯁꯨ ꯆꯥꯕ ꯌꯥꯝꯃꯤꯕ ꯅꯣꯡ ꯇꯥꯕꯅꯤꯅ
ꯇꯤꯟ ꯆꯥꯕꯁꯨ ꯅꯨꯡꯉꯥꯏꯇꯦ ꯆꯥꯔꯀꯥꯟꯗ
ꯎꯝ ꯄꯦꯟꯗꯦꯀꯣ
ꯄꯦꯟꯗꯦ ꯌꯥꯝ ꯆꯥꯔꯝꯕꯗꯣ ꯃꯨꯁꯨꯛ ꯀ ꯃꯨꯔꯒ
ꯃꯥꯅꯤ ꯑꯩꯗꯤ ꯃꯨꯟꯗꯕ ꯃꯦꯠꯂꯒ ꯆꯥꯕꯗꯨꯅ ꯍꯥꯑꯣꯏ ꯍꯥꯎꯋꯦꯅ ꯍꯦꯟꯅ
ꯑꯥ ꯍꯣꯏ ꯑꯗꯨꯁꯨ ꯃꯣꯔꯣꯛ ꯑꯇꯦꯛꯄꯒ ꯇꯧꯔꯒ ꯆꯥꯕꯗꯣ
ꯍꯣꯏ
ꯍꯥꯎꯏ ꯑꯗꯨꯁꯨ
ꯅꯣꯏꯁꯨ ꯃꯦꯜ ꯒꯗꯝ ꯆꯥꯕꯔꯥ
ꯎꯝ ꯑꯗꯨꯝ ꯆꯥꯏꯌꯦ ꯑꯗꯣ ꯑꯩꯗꯣ ꯍꯩꯒꯨꯝꯕ ꯑꯁꯤꯟꯕꯗꯣ ꯌꯥꯝ ꯆꯥꯕ ꯉꯝꯗꯦꯕ ꯌꯥ ꯌꯥꯗꯕꯒꯤ ꯅ ꯑꯊꯨꯝꯕꯒꯨꯝꯕ ꯍꯩꯗ ꯑꯣꯏꯔꯁꯨ ꯁꯤꯟꯗꯕ ꯄꯣꯠꯇꯤ ꯆꯥꯏ
ꯑꯣ ꯑꯩꯅꯗꯤ ꯁꯤꯟꯕ ꯄꯥꯝꯕ
ꯎꯝ ꯄꯥꯝꯗꯤ ꯄꯥꯝꯃꯦ ꯑꯗꯨ ꯆꯥꯕꯛꯁꯦ ꯆꯥꯕ ꯉꯝꯗꯕ
ꯑꯣ ꯀ꯭ꯂꯥꯁ ꯌꯥꯎꯕ꯭ꯔꯥ
ꯁ꯭ꯀꯨꯜ ꯑ ꯅꯍꯥꯜꯋꯥꯏ ꯁ꯭ꯀꯨꯜ ꯀꯥꯔꯤꯉꯩ ꯃꯇꯝꯗꯗꯤ ꯀꯣꯏꯕ ꯂꯥꯡꯕꯁꯦ ꯌꯥꯝ ꯆꯠꯂꯛꯑꯦ ꯒꯥꯔꯤ ꯑꯝ ꯇꯧꯔꯒ ꯍꯧꯖꯤꯛꯇꯤ ꯆꯠꯅꯤꯡꯇ꯭ꯔꯦ ꯀꯩꯒꯤꯅꯣ ꯈꯪꯗꯦ
ꯎꯝ ꯀꯩꯒꯤꯅꯣꯅꯦ
ꯇꯥꯕ꯭ꯔꯥ
ꯇꯥꯏꯌꯦ ꯑꯩꯗꯤ ꯑꯩꯒꯤꯗꯤ
ꯇꯥꯏꯌꯦ ꯇꯥꯏ ꯇꯥꯗꯕ ꯃꯥꯜꯂꯨꯕ
ꯎꯝ
ꯇꯨꯔꯦꯟꯗꯒꯤ ꯉꯥꯒ ꯐꯥꯔ ꯆꯥꯕꯗꯣ ꯍꯥꯎꯕꯅꯤꯉꯣ
ꯍꯣꯏ ꯍꯥꯎꯋꯦ ꯑꯗꯣ ꯉꯥꯁꯦ
ꯎꯝ
ꯅꯣꯡꯁꯥ ꯌꯩꯕ ꯗꯥꯏꯔꯦꯛ ꯀꯣ ꯑꯗꯨ ꯃꯐꯝꯒꯤ ꯉꯥ ꯍꯦꯟꯅ ꯍꯥꯎꯋꯦ ꯍꯥꯏꯌꯦ
ꯅꯨꯡꯁꯥꯗ ꯌꯥꯏꯕ
ꯍꯣꯏ ꯑꯗꯨꯒ ꯅꯨꯡ ꯃꯔꯛꯇ ꯂꯩꯕ ꯉꯥꯗꯣ
ꯑꯩ ꯆꯥꯗ꯭ꯔꯤꯕ ꯃꯥꯜꯂꯦ ꯑꯗꯨꯃꯥꯏꯟ ꯇꯧꯕꯗꯤ
ꯑꯣ ꯅꯣꯏ ꯑ ꯄꯨꯈ꯭ꯔꯤꯒꯨꯝꯕꯗꯤ ꯌꯥꯝ ꯌꯣꯛꯏꯀꯣ ꯅꯣꯏꯁꯦ
ꯎꯝ ꯄꯨꯈꯤꯒꯨꯝꯕꯗ ꯌꯥꯝ ꯂꯩ
ꯅꯣꯏꯗꯒꯤꯗꯤ ꯂꯩꯕ꯭ꯔꯥ ꯂꯩꯇꯕ꯭ꯔꯥ ꯄꯨꯈ꯭ꯔꯤ
ꯑꯈꯣꯏꯒꯤ ꯂꯩꯇꯦ ꯑꯈꯣꯏꯒꯤ ꯑ ꯂꯩꯀꯥꯏꯒꯤ ꯑꯣꯏꯅ ꯂꯩꯕꯗꯣ ꯂꯩꯌꯦ ꯑꯩꯈꯣꯏꯒꯤ ꯑꯣꯏꯅ ꯗꯤ ꯂꯩꯥꯇꯦ
ꯑꯣ ꯀꯝꯃ꯭ꯌꯨꯅꯤꯇꯤꯒꯤ ꯄꯨꯜꯂꯞꯀꯤꯔꯣ
ꯎꯝ ꯄꯨꯜꯂꯞꯀꯤ
ꯂꯞꯀꯤ ꯑꯣ ꯑꯗꯨ ꯐꯥꯔꯒ ꯂꯣꯏ ꯎꯝ ꯄꯨꯟꯅ ꯆꯥꯃꯤꯟꯅꯕ꯭ꯔꯥ ꯀꯃꯥꯏ ꯇꯧꯕ꯭ꯔꯥ ꯑꯗꯨ
ꯆꯥꯕꯁꯨ ꯌꯥꯎꯋꯦ ꯅꯠꯇ꯭ꯔꯒꯅ ꯐꯥꯔꯒ ꯑꯗꯨꯝ ꯐꯟꯗ ꯊꯝꯒꯤꯕ ꯌꯣꯜꯂꯒ ꯑꯗꯨꯃꯥꯏꯅ ꯇꯧꯋꯦ
ꯑꯣ ꯅꯨꯡꯉꯥꯏꯟ
ꯎꯝ ꯑꯗꯨꯝ ꯉꯥꯗꯣ ꯐꯥꯔꯅꯤ ꯐꯥꯔꯒ ꯌꯣꯟꯕ ꯈꯣꯠ ꯄ ꯇꯧꯅꯔꯅꯤ ꯑꯗꯨꯒ ꯐꯪꯉꯛꯄ ꯄꯩꯁꯥꯅ ꯂꯩꯀꯥꯏꯒꯤ ꯗꯨꯝ ꯑꯩꯈꯣꯏ ꯀꯝꯃꯨꯅꯤꯇꯤꯗꯨꯒꯤ ꯆꯥꯎꯈꯠ ꯊꯧꯔꯥꯡꯗ ꯑꯣꯏꯅ ꯄꯩꯁꯥꯗꯨ ꯊꯥꯗꯕ
ꯑꯣ ꯍꯥ ꯍꯥ ꯅꯣꯏ ꯎꯝ ꯀꯩꯅꯣ ꯑꯥ
ꯅꯣꯏꯒꯤꯁꯨ ꯑꯗꯨꯃꯥꯏꯅ ꯐꯟ ꯊꯝꯕ꯭ꯔꯥ
ꯑꯩꯈꯣꯏ ꯎꯝ ꯁꯨꯃꯥꯏꯟ ꯇꯧꯗꯦ ꯑꯗꯨ ꯈꯨꯟ ꯈꯨꯟ ꯆꯠꯂꯗꯤ ꯃꯣꯏꯗꯤ ꯇꯣꯔꯦꯟꯒꯨꯝꯕ ꯉꯥ ꯉꯥꯛꯄ ꯂꯩꯅꯦ ꯑꯗꯨ ꯇꯣꯔꯦꯟꯒꯨꯝꯕ ꯗꯤ ꯁꯤꯖꯤꯟꯅꯕ ꯌꯥꯗꯦ ꯉꯥ ꯐꯥꯕ ꯌꯥꯗꯦ ꯁꯨꯃꯥꯏꯅ ꯀꯣ ꯑꯗꯨꯒꯤꯅꯤ ꯑꯥ ꯃꯤ ꯃꯌꯥꯝ ꯀꯝꯃ꯭ꯌꯨꯅꯤꯇꯤ ꯄꯨꯜꯂꯒ ꯉꯥ ꯐꯥꯕ ꯆꯠꯄ ꯅꯨꯃꯤꯠ ꯂꯩꯅꯤꯡꯉꯥꯏꯀꯣ
ꯎꯝ
ꯎꯝ ꯈꯔ ꯈꯔꯗꯤ ꯁꯨꯃꯥꯏꯅ ꯇꯧꯋꯦ
ꯎꯝ ꯂꯨꯝ ꯑꯥ ꯄꯥꯠ ꯑꯥ ꯂꯣꯛ ꯀꯨꯝꯕ ꯗꯨꯁꯨ ꯂꯩꯕ ꯌꯥꯎꯕ꯭ꯔꯥ
ꯍꯣꯏ ꯂꯩꯕꯅꯦ
ꯎꯝ ꯎꯝ ꯂꯣꯛ ꯀꯨꯝꯕ ꯎꯝ ꯂꯣꯛꯀꯨꯝꯕ ꯑꯗꯒꯤ ꯆꯤꯡ ꯀꯥꯔꯛꯀꯨꯝ ꯍꯣꯏ ꯑꯗꯨꯃꯥꯏꯅꯁꯦ ꯐꯖ ꯐꯖꯕ ꯃꯐꯝ ꯌꯥꯝ ꯂꯩꯌꯦ
ꯎꯝ ꯃꯐꯝ ꯐꯖ ꯐꯖꯕ ꯌꯥꯝ ꯂꯩꯌꯦ
ꯎꯝ ꯃꯤꯅꯗꯤ ꯀꯩꯁꯨ ꯈꯪꯗꯕ ꯑꯗꯨ ꯆꯠꯂꯨ
ꯆꯠꯂꯨ ꯋꯥꯗꯤ ꯍꯦꯛꯇ ꯐꯖꯔꯝꯕꯒꯨꯝꯕ ꯎꯝ ꯎꯝ ꯃꯇꯝ ꯐꯥꯕ ꯃꯇꯝꯗ ꯀꯣꯏꯕ ꯂꯥꯛꯑꯣ ꯅꯪꯁꯨ
ꯑꯩꯈꯣꯏ ꯏꯃꯥꯟꯅꯕꯤꯁꯤꯡꯁꯨ ꯑꯃꯨ ꯑꯃꯨꯛ ꯑꯩꯈꯣꯏꯗ ꯆꯠꯁꯦ ꯈꯣꯠꯁꯦ ꯍꯥꯏꯅꯩꯌꯦ ꯃꯣꯏ ꯑꯩꯈꯣꯏ ꯈꯪꯅꯕ ꯂꯩꯕ ꯈꯣꯠꯄ ꯃꯐꯝꯗ
ꯑꯣ ꯉꯥ ꯐꯥꯕꯒꯨꯝꯕ ꯍꯩꯕ꯭ꯔꯥ ꯅꯪ
ꯍꯩꯕ ꯍꯥꯏꯁꯦ ꯉꯥ ꯐꯥꯕꯁ ꯏꯟ ꯆꯤꯡꯕꯗꯣ ꯈꯪꯕ꯭ꯔꯥ
ꯑꯣ ꯈꯪꯉꯦ ꯈꯪꯉꯦ
ꯑꯥ ꯑꯗꯨꯃꯥꯏꯅꯗꯤ ꯐꯥꯏ ꯑꯗꯨꯒ ꯑꯇꯩ ꯑꯇꯩꯗꯤ ꯐꯥꯕ ꯍꯩꯇꯦ
ꯑꯣ ꯏꯟ ꯆꯤꯡꯕꯗꯣ ꯑꯩꯈꯣꯏꯗꯗꯤ ꯄꯛ ꯇꯧꯗ꯭ꯔꯦ
ꯍꯣꯏ ꯑꯗꯨꯗꯕꯨꯗꯤ ꯂꯣꯡꯒꯨꯝꯕ ꯑꯣꯏꯅ ꯈꯣꯟꯕ ꯇꯧꯕ꯭ꯔꯥ
ꯎꯝ ꯀꯃꯥꯏ
ꯍꯥꯏꯗꯤ ꯀꯃꯥꯏꯅ ꯍꯥꯏꯅꯤ ꯆꯩꯒꯨꯝꯕ ꯊꯤꯜꯂꯒ ꯇꯧꯕꯗꯣ
ꯍꯣꯏ ꯍꯣꯏ ꯍꯣꯏ ꯑꯗꯨ ꯇꯧꯋꯦ
ꯎꯝ
ꯏꯟ ꯏꯪ ꯆꯤꯡꯕꯁꯤꯗꯤ ꯑꯩꯁꯨ ꯇꯝꯄꯥꯛꯇꯅ ꯅꯍꯥꯟꯅ ꯎꯏꯑ
ꯑꯗꯨꯁꯨ ꯅꯨꯡꯉꯥꯏꯕꯅꯦ ꯑꯗꯣ ꯍꯩꯇ꯭ꯔꯗꯤ ꯌꯥꯝ ꯂꯨꯏꯌꯦ ꯑꯗꯨꯁꯨ ꯏꯟ ꯆꯤꯡꯕꯁꯦ
ꯍꯣꯏ ꯃꯥꯅꯦ ꯑꯩꯈꯣꯏꯗꯤ ꯍꯩꯔꯝꯃꯣꯏ
ꯎꯝ
ꯅꯦꯠ ꯊꯥꯕꯒꯨꯝꯕꯗꯤ ꯑꯩꯏ
ꯨꯃꯥꯏꯅ
ꯁꯨꯃꯥꯏꯅ ꯑꯩꯈꯣꯏ ꯑꯁ ꯈꯪꯅꯕ ꯇꯤꯟꯅꯕ ꯇꯧꯕꯁꯤꯥꯏ
ꯃꯁꯛ ꯋꯥꯈꯜ ꯅꯨꯡꯉꯥꯏꯇꯕ ꯃꯇꯝꯗ ꯋꯥꯔꯤ ꯁꯥꯕ ꯈꯣꯠꯄ ꯇꯧꯕꯁꯦ
ꯅꯨꯡꯉꯥꯏꯅꯤ